ꯍꯜꯂꯣ
ꯇꯥꯕꯔꯣ
ꯇꯥꯏꯌꯦ
ꯑꯁ ꯗꯥꯎꯐꯥꯏꯍꯦ ꯉꯁꯤꯗꯤ
ꯚꯧꯐꯅꯥ ꯇꯥꯏ ꯇꯥꯏꯌꯦ ꯍꯥꯏꯕꯗꯣ ꯇꯥꯕꯗꯥ ꯍꯔꯥꯎꯋꯦꯍꯦ
ꯏꯊꯥ ꯊꯥꯖꯗꯅꯀꯣ
ꯍꯣꯏ ꯃꯤ ꯑꯩ ꯃꯤ ꯑꯅꯤ ꯑꯍꯨꯝꯕꯨ ꯐꯣꯟ ꯇꯧꯋꯦꯕ
ꯑꯥ
ꯑꯗꯨ ꯀꯣꯜ ꯆꯠꯇꯦ
ꯑꯣ
ꯃꯥ ꯅꯪꯒꯤ ꯅꯪꯒꯤ ꯀꯤꯛꯁꯨ ꯆꯠꯂꯝꯃꯣꯏꯔꯥ ꯍꯥꯏꯅ ꯈꯜꯂꯒ ꯆꯠꯂꯝꯃꯦꯅꯦ ꯑꯗꯨꯒꯤ ꯃꯊꯛꯇ ꯑꯃꯨꯛ ꯇꯥꯔꯝꯕ
ꯑꯉꯛꯄ ꯑꯃ ꯍꯥꯏꯅꯀꯣ
ꯑꯦ ꯂꯪꯕꯩꯒꯤ ꯌꯥꯝ ꯍꯔꯥꯎꯒꯔꯦꯅꯦ ꯍꯩꯖꯤꯛꯗꯤ
ꯍꯥꯏꯗꯤ ꯉꯔꯥꯡ ꯉꯔꯥꯡ ꯑꯥ
ꯉꯁꯤꯗꯤ ꯇꯥꯛꯁ ꯂꯣꯏꯁꯤꯟꯅꯤꯉꯥꯏ ꯍꯣꯠꯅꯒꯦ ꯍꯥꯏꯅ ꯃꯤ ꯊꯤꯕ ꯃꯤ ꯊꯤꯔꯗꯤ ꯐꯪꯗꯦꯅꯦ ꯑꯃꯨꯛ
ꯇꯥꯛꯁ ꯊꯥꯔꯇꯤꯔꯣ
ꯑꯥꯎ ꯑꯥ ꯈꯪꯗꯦ ꯑꯗꯨ ꯀꯃꯥꯏꯅ ꯇꯧꯕ꯭ꯔꯥ ꯉꯁꯤꯒꯤꯗꯤ ꯉꯥ ꯗꯤꯁ ꯋꯤꯛꯀꯤ ꯑꯣꯏꯅ ꯊꯥꯔꯇꯤ ꯑꯣꯏ ꯑꯣꯏꯌꯣ ꯍꯥꯏꯕ꯭ꯔꯥ ꯉꯁꯤꯒꯤ ꯊꯥꯔꯇꯤ ꯑꯣꯏꯌꯣ ꯍꯥꯏꯕ꯭ꯔꯥ ꯈꯪꯗꯦꯅꯦ
ꯑꯩꯗꯤ ꯉꯝꯃꯔꯣꯏ ꯅꯪꯒꯤ ꯇꯥꯛꯁ ꯀꯌꯥ ꯁꯨꯔꯒꯦ
ꯍꯣꯔꯦꯟ ꯏꯅꯥꯎ ꯅꯨꯨꯄꯤꯕꯨ ꯈꯥꯡꯕ ꯇꯥꯔꯦ ꯅꯍꯥꯟꯗꯒꯤ ꯉꯁꯤ ꯐꯥꯎꯕ ꯁꯚꯦꯟꯇꯤꯟ
ꯌꯥꯝꯕꯨ ꯌꯥꯝꯃꯦꯍꯦ
ꯐꯥꯎꯕꯗꯒꯤ ꯉꯁꯤ ꯐꯥꯎꯕꯒꯤꯗꯨ
ꯍꯥꯏꯗꯤ ꯑꯩꯗꯤ ꯑꯩꯒꯤꯗꯤ ꯑꯩꯒꯤꯗꯤ ꯊꯥꯔꯇꯤꯟ ꯅꯦ
ꯑꯥ ꯌꯃꯃꯦꯗ ꯑꯩ ꯉꯁꯥꯏ ꯑꯌꯨꯛ ꯑꯥ ꯅꯣꯏꯒꯤ ꯑꯥ ꯎ ꯅꯨꯄꯥꯥ ꯗꯨ ꯑꯦꯕꯤꯗꯨ ꯑꯗꯨ ꯅꯒꯤꯃꯣꯅꯄꯥ ꯑꯗꯨ
ꯎꯝ
ꯑꯗꯨꯕꯨ ꯑꯅꯤꯔꯛ ꯑꯩꯅ ꯀꯣꯜ ꯇꯧꯋꯦ ꯃꯥꯁꯨ ꯑꯅꯤꯔꯛ ꯇꯧꯋꯦ ꯑꯗꯨ ꯑꯗꯨꯃꯥꯏꯅ ꯇꯧꯋꯦ
ꯑꯣ ꯃꯤꯕꯨ ꯀꯩꯅꯣ ꯇꯧꯕꯃꯜꯂꯦ ꯑꯩꯉꯣꯟꯗ ꯒꯨꯗ ꯃꯣꯔꯅꯤꯡ ꯍꯥꯏꯔꯒ ꯎꯝ ꯅꯤꯡꯋꯥꯛ ꯅꯨꯡ ꯂꯥꯛꯇ꯭ꯔꯥ ꯍꯥꯏꯅ ꯃꯦꯁꯦꯖ ꯊꯥꯔꯛꯑꯝꯃꯦ ꯑꯣꯖꯥꯗ
ꯑꯣ ꯑꯩꯌꯨꯛꯇ ꯑꯩ ꯇꯨꯝꯃꯤꯉꯥꯏꯗ ꯑꯃꯨꯛ ꯍꯧꯔꯥꯁꯦ ꯍꯥꯏꯅ ꯑꯩ ꯉꯔꯥꯡ ꯇꯨꯝꯊꯣꯛꯔꯨꯝꯗꯨꯅ ꯃꯥ ꯉꯁꯥꯏ ꯈꯨꯝꯂꯤꯉꯩꯗꯥꯏ ꯆꯠꯈ꯭ꯔꯦ ꯍꯥꯏꯅ ꯍꯥꯏꯕꯒꯤ ꯑꯃꯨꯛ ꯇꯣꯛꯈ꯭ꯔꯦ ꯑꯗꯨ ꯍꯣꯔꯦꯟꯟꯅ ꯇꯧꯖꯔꯛ ꯑꯩ ꯇꯨꯡ ꯍꯥꯏꯔꯛꯑꯦ ꯑꯗꯨꯕꯨ ꯑꯩ ꯇꯨꯝꯈ꯭ꯔꯦꯕ ꯑꯗꯣ ꯉꯁꯤ ꯑꯌꯨꯁꯨ ꯇꯨꯝꯂꯤꯉꯩꯗ ꯑꯃꯨꯛ ꯍꯧꯔꯁꯤ꯫ ꯇꯦꯅ ꯊꯔꯥꯛ ꯑꯝꯃ‌ꯦ꯫
ꯑꯥ꯫
ꯑꯗꯣ ꯑꯋꯥꯗ ꯍꯦꯛ ꯑꯃꯨꯛ ꯇꯨꯝꯒ꯭ꯔꯦ꯫
ꯑꯥ꯫
꯫ ꯗꯥꯥ ꯂꯩꯕ꯭ꯔꯣ꯫
ꯑꯦ ꯀꯨꯔꯤ ꯇꯧꯅꯤ ꯉꯁꯤꯗꯤ ꯊꯕꯛ ꯑꯥꯗ ꯀꯥꯗꯕꯅꯤꯅ꯫ ꯇ ꯆꯠ ꯇꯠꯄꯔꯣ ꯍꯥꯏꯒꯦ꯫
ꯀꯔꯤꯒꯤ ꯀꯥꯔꯣꯏ ꯀꯔꯤ ꯀꯩ ꯅꯣꯡ ꯆꯨꯕ꯭ꯔꯥ
ꯎꯝ ꯅꯨꯡꯗꯤ ꯉꯁꯤꯗꯤ ꯍꯧꯖꯤꯛꯗꯤ ꯆꯨꯗꯦ ꯉꯥꯏꯗꯤ ꯆꯨꯌꯦ
ꯑꯁꯤꯗꯤ ꯆꯨꯔꯥꯂꯩꯌꯦ ꯍꯧꯖꯤꯛꯀꯤ
ꯑꯣ ꯑꯩꯈꯣꯏꯔꯣꯝꯗꯗꯤ ꯉꯁꯥꯏ ꯑꯌꯨꯛ ꯆꯨꯈ꯭ꯔꯦ
ꯑꯣ ꯑꯗꯨ ꯀꯔꯤꯒꯤ ꯀꯥꯔꯣꯏ ꯍꯥꯏꯕ꯭ꯔꯣ
ꯊꯕꯛ ꯂꯩꯇꯕꯤꯒꯤ ꯑꯥ ꯀꯩꯅꯣ ꯇꯧꯕ ꯊꯕꯜ ꯂꯩꯕꯒꯤ ꯖꯤꯇꯤ ꯂꯩꯕꯤꯒꯤ ꯆꯠꯇ꯭ꯔꯦ
ꯑꯣ ꯑꯗꯨꯗꯤ ꯉꯁꯤꯗꯤ ꯐꯖꯅ ꯀꯔꯤꯌꯥ ꯇꯧꯕꯤꯌꯣ ꯍꯥꯏꯅ
ꯍꯣꯏ ꯌꯥꯗꯦ
ꯃꯤꯒꯤꯔꯣ꯫
ꯍꯥꯏꯕ ꯌꯥꯗꯦ꯫
ꯂꯀ꯭ꯔꯤ ꯁꯥꯕ ꯂꯩꯒꯦꯔꯣ ꯃꯤ꯫
ꯊꯕꯛꯗꯤ ꯊꯕꯛꯗꯤ ꯑꯗꯨ ꯅꯪꯒꯤꯗꯨ ꯍꯥꯏꯕꯤ ꯌꯥꯠꯇꯦ ꯍꯥꯏꯕꯅꯤꯗ꯫
ꯑꯥ ꯍꯣꯏꯅꯦ ꯍꯣꯏꯅꯦ ꯀꯧꯕꯒꯤꯅꯦ꯫
ꯎꯝ ꯍꯥꯏꯗꯣ ꯇꯧꯋꯦꯀꯣ꯫
ꯍ‌ꯦꯛꯇ ꯇꯧꯑꯦꯅꯦ꯫
ꯎꯝ꯫ ꯆꯄꯥꯅꯤ ꯂꯩꯇ‌ꯦꯗ ꯇꯨꯡꯒꯅꯨ꯫
ꯎꯝ꯫ ꯨꯗꯨꯝ ꯅꯣꯡ ꯆꯨꯔꯗꯤ ꯇꯨꯝꯕ ꯅꯨꯡꯉꯥꯏꯒꯅꯤ꯫ ꯃꯣꯏ ꯂꯝꯗꯁꯨ ꯅꫭꯡꯁꯥꯥꯗꯤ ꯌꯥꯏꯌ‌ꯦꯀꫭ꯫
ꯎꯝ꯫
ꯎꯝ ꯎꯝ꯫
ꯑꯗꯨꯕꯨ ꯍꯧꯖꯤꯛꯗꯤ ꯌꯥꯝ ꯅꯨꯡꯉꯥꯏꯌ‌ꯦꯗ ꯑꯗꯨꯗ ꯅꫭꯡ ꯆꯨꯕꯒꯤ ꯍꯧꯖꯤꯛꯇ꯭ꯔꯤ꯫ ꯌꯥꯝ ꯅꯨꯡꯉꯥꯏ ꯋ‌ꯦꯗꯔꯗꯤ꯫ ꯂꯩꯕ ꯌꯥꯝꯅ ꯅꯨꯡꯉꯥꯏ꯫
ꯍꯣꯏ ꯍꯣꯏ ꯍꯣꯏ ꯈꯏꯏꯁꯨ ꯇꯨꯝꯐꯝꯗ ꯂꯩꯔꯤꯌꯦꯗ꯫
ꯎꯝ ꯇꯕꯨꯗꯤ ꯆꯥꯈ꯭ꯔꯦ ꯀꯣ꯫
ꯆꯥꯛ ꯆꯥꯗ꯭ꯔꯤ꯫
ꯑꯣꯏ꯫ ꯑꯗꯨꯕꯨꯗꯤ ꯍꯦꯃꯜꯂꯦ꯫
ꯆꯥꯛ ꯆꯥꯒ‌ꯦꯔ ꯆꯥꯛ ꯆꯥꯒꯤꯔꯣꯏ꯫
ꯑꯦ꯫
ꯍꯥ ꯍꯥ ꯄ꯭ꯔꯥꯊꯅ ꯇꯧꯈꯤꯒꯅꯤ꯫
ꯑꯣ ꯑꯣ ꯍꯌꯦꯡ ꯑꯥ ꯆꯠꯀꯗꯧꯕꯗꯨ꯫
ꯅꯠꯇ ꯍꯦ ꯅꫭꯏꯁꯨꯨꯅꯤ ꯍ‌ꯦ꯫
ꯑꯥ꯫
ꯑꯁꯨꯝ ꯅꯣꯡ ꯆꯨꯔ ꯂꯩꯔꯗꯤ꯫ ꯗꯨꯀꯥꯟꯁꯨ ꯆꯠꯅꯤꯡꯉꯥꯏꯗ ꯍꯣꯔꯦꯟ ꯅꯣꯡ ꯍꯥꯡꯕꯗ ꯗꯨꯀꯥꯟ ꯇꯞꯅ ꯀꯨꯝꯒꯦ꯫ ꯄ꯭ꯔꯊꯅꯥ ꯈꯔ ꯇꯧꯈꯤꯒꯦ ꯑꯗꯨꯒ꯫
ꯑꯥ
ꯑꯥ ꯑꯥ ꯉꯔꯥꯡ ꯑꯩ ꯌꯨꯝꯗ ꯅꯨꯄꯤꯅ ꯃꯉꯣꯟꯗ ꯈꯨꯃꯅ ꯇꯧꯁꯦꯍꯦ ꯉꯔꯥꯡ ꯉꯁꯤ ꯀꯝꯔꯛꯀꯦ ꯍꯥꯏꯗꯤ ꯍꯥꯏꯈ꯭ꯔꯕꯅꯦ ꯑꯗꯣ ꯑꯩꯊꯟꯗꯅ ꯇꯧꯔꯒꯦ ꯑꯗ ꯉꯁꯤ ꯅ ꯁꯣꯏꯗꯅ
ꯃꯥꯁꯨ ꯃꯥꯁꯨ ꯆꯠꯠꯇꯣꯏꯔꯥ
ꯍꯣꯏ
ꯑꯣ ꯑꯗꯨꯗꯤ ꯐꯅꯣ
ꯗ ꯃꯥꯂꯦ ꯎꯝ ꯃꯥꯁꯦ ꯃꯥꯁꯦ ꯁꯥꯎꯕꯗꯨ ꯑꯩꯌꯨ ꯅ ꯅꯨ ꯄ ꯍꯥꯏꯕꯗꯨꯗꯤ ꯑꯥ ꯗꯨꯀꯥꯟ ꯇꯧꯃꯤꯟꯅꯕ ꯅꯠꯇꯕ ꯑꯃꯗꯨ꯫
ꯑꯧ ꯑꯧ ꯎꯝ ꯀꯅꯥ ꯇꯧꯕꯗꯣ ꯎꯝ꯫
ꯅꯗ‌ꯦ꯫ ꯆꯠꯀꯦꯔꯥ ꯆꯠꯂꯣꯏꯔꯅ ꯃꯥꯁꯨ ꯌꯥꯝ ꯆꯠꯅꯤꯡꯗꯦ ꯍꯩꯌꯦ꯫
ꯍꯨꯏꯒꯤꯔ꯫
ꯐꯝꯗ‌ꯦꯗ꯫
ꯑꯥ꯫
ꯁꯨꯔꯅꯤ ꯅꯣꯏ ꯏꯁꯣꯔ ꯊꯕꯛ ꯇꯧꯕ ꯑꯗꯨꯃꯥꯏꯅ ꯇꯧꯕ꯭ꯔꯅꯦ ꯍꯥꯏꯔ ꯍꯥꯏꯒꯗꯧꯅꯣꯅꯦ꯫
ꯎꯝ꯫
ꯎꯝ ꯑꯥ ꯃꯣꯏꯒꯤ ꯈꯨꯟꯒꯤ ꯃꯤꯗꫭ꯫ ꯃꯥꯕꯨ ꯀꯔꯤꯁꯨ ꯀꯔꯤ ꯂꯧꯁꯤꯡ ꯂꯧꯁꯤꯟꯗꯕꯕꯒꯨꯝꯕ ꯑꯗꯨꯒꯨꯝꯕ ꯂꯕ ꯑꯃꯂꯦ ꯑꯥ
ꯑꯣ ꯇꯥꯏ ꯍꯌꯦ
ꯍꯣꯏ ꯑꯗꯨꯒꯤ ꯃꯗꯨ ꯈꯔ ꯏꯟꯇꯔꯦꯁꯇ ꯂꯩꯗꯕ ꯃꯥꯜꯂꯕ
ꯑꯣ
ꯀꯅꯥꯅ ꯑꯗꯨꯒꯒꯨꯝꯗꯠ ꯆꯠꯈꯤꯔꯅꯦꯍꯦ ꯎ ꯑꯁ ꯅꯪꯁꯨ ꯍꯦ ꯑꯗꯨꯃꯥꯏꯅ ꯇꯧꯅꯦ ꯍꯥꯏꯅ
ꯑꯥ
ꯍꯧꯖꯤꯛ ꯑ ꯀꯩꯅꯣ ꯇꯧꯕ ꯃꯥꯒꯤ ꯍꯦꯛꯇ ꯃꯥꯅ ꯆꯥꯃꯤꯟꯅꯕ ꯅꯨꯄꯥ ꯑꯃ ꯂꯩꯌꯦꯕꯀꯣ ꯑꯅꯨꯧꯕ ꯑꯃ ꯃꯣꯏ ꯄꯨꯟꯕ ꯅꯠꯇꯦ ꯃꯣꯏ ꯈꯣꯏꯉꯤ ꯅꯠꯇꯕ ꯑꯥ ꯅꯥꯒꯥꯂꯦꯟꯗꯒꯤꯀꯣ
ꯑ
ꯑꯗꯣ ꯗꯣ ꯅꯨꯄꯥꯒ ꯃꯕꯥꯅꯤ ꯌꯥꯝ ꯆꯤꯕꯗ ꯎꯈ꯭ꯔꯦꯁꯤꯔ ꯑ ꯌꯥꯝ ꯑꯣꯕ ꯀ꯭ꯂꯣꯁ ꯑꯣꯏꯅ ꯑꯣꯏꯅꯣ ꯇꯤꯟꯅꯥꯏꯕ ꯑꯗꯨꯒꯤ ꯃꯤꯁꯨ ꯍꯦꯛ ꯆꯃꯤꯅ ꯃꯣꯏꯕꯥꯅꯤꯕꯨ ꯌꯦꯡꯁꯤꯌꯦ ꯏꯅꯥ ꯃꯑꯣꯡꯗ ꯑꯣꯏꯔꯅꯦꯗꯅꯦ ꯍꯩꯛꯇ ꯃꯤꯁꯨ ꯉꯥꯡꯅꯕ ꯂꯩꯌꯦꯕ ꯀꯣ
ꯑꯣ ꯑꯦ
ꯑꯗꯨꯒꯨꯝ ꯋꯥꯔꯤ ꯃꯥꯥꯁꯦ ꯇꯥꯕꯜꯂꯦ ꯑꯗꯨ
ꯑꯣ ꯑꯦ ꯑꯣ ꯎ ꯗ ꯃꯥꯁꯨꯨꯔ
ꯃꯣꯏ
ꯀꯦꯝꯇꯦꯁꯅꯤꯅꯦ ꯑꯗꯣ
ꯍ ꯎ ꯂꯩ ꯏꯅꯣꯅ ꯄꯤꯒ ꯑꯣꯏꯣꯏꯗꯤ
ꯍ꯭ꯂꯌꯥ
ꯀꯩꯇꯥꯎ ꯂꯩꯕ꯭ꯔꯣ ꯃꯥ ꯍꯧꯖꯤꯗꯤ ꯅꯪ ꯃꯥꯥꯏ ꯄꯨꯛ ꯅꯥꯏꯕꯗꯣ ꯑꯃꯨꯛ ꯅꯥꯩ ꯅꯥꯗ꯭ꯔꯕ꯭ꯔꯣ
ꯅꯗꯋꯥ ꯃꯥ ꯉꯁꯤ ꯁ꯭ꯀꯨꯜ ꯑꯁꯦꯡꯕꯗꯤꯛ ꯍꯧꯒꯗꯧꯕꯅꯦꯕ
ꯑꯣ
ꯑꯗꯨ ꯃꯥꯒꯤ ꯐꯨꯔꯤꯠꯇꯣ ꯇꯦ ꯂꯩꯔ ꯅꯨꯄꯥꯗꯣ ꯅꯪꯗ ꯑꯃ ꯇꯒꯦ ꯇꯨꯕꯤꯒꯦꯔꯒ ꯉꯔꯥꯡꯗꯣ ꯑꯌꯨꯗ ꯑꯩꯈꯣꯏ ꯂꯧꯕ ꯂꯥꯛꯄꯅꯦꯕ
ꯑꯥ
ꯑꯗꯨ ꯉꯔꯥꯡ ꯌꯨꯗꯨꯅ ꯍꯧꯔꯝꯃꯦ
ꯑꯣ
ꯉꯁꯤ ꯀꯨꯔꯣ ꯍꯌꯦꯡ ꯁꯣꯛ ꯀꯥꯕ ꯍꯧꯔꯛꯅꯤ ꯍꯥꯏꯔꯒ ꯌꯥꯅꯤ ꯌꯥꯅꯤ ꯍꯥꯏꯔꯣꯏꯟ ꯏꯕꯅꯤꯉꯣꯏꯗ ꯂꯥꯛꯑꯣ ꯑꯩꯅ ꯂꯣꯏꯔꯒꯗꯤ ꯐꯣꯟ ꯐꯣꯟꯗ ꯍꯥꯏꯕꯤꯒꯦ ꯍꯥꯏꯔꯒ ꯐꯣꯟꯁꯨ ꯅꯤꯡꯉꯣꯁꯨ ꯉꯥꯡꯗꯤ ꯂꯩꯖꯕ
ꯑ
ꯑꯗꯣ ꯄꯨꯡ ꯃꯔꯤ ꯄꯨꯡ ꯃꯔꯤꯗꯤ ꯍꯦꯜꯂꯝꯕꯅꯤꯅꯦ ꯑꯣ ꯂꯥꯛꯄꯗꯣ ꯑꯌꯨꯛꯇꯒꯤ ꯂꯩꯗꯕꯗꯨꯀꯣ
ꯎꯝ
ꯑꯗꯨ ꯑꯃꯨꯛ ꯃꯕꯨ ꯀꯣ ꯇꯧꯔꯒ ꯄꯥꯏꯈꯠꯠꯇꯦ ꯉ ꯍ ꯅꯣꯏ ꯂꯥꯛꯃꯟꯗꯕꯗꯨꯗ ꯑꯩ ꯊꯤꯡꯔꯒ ꯆꯠꯈ꯭ꯔꯦ ꯌꯨꯝꯗꯣ ꯍꯌꯦ
ꯑ
ꯑꯗꯨꯗꯤ ꯀꯃꯥꯏꯅ ꯇꯧꯅꯤ ꯍꯌꯦꯡꯁꯀꯣ ꯀꯥꯔꯅꯤ ꯍꯥꯏꯔꯒ ꯑꯁ ꯍꯌꯦ ꯑꯡꯌꯨꯠ ꯍꯌꯦ ꯑꯌꯨꯠ ꯂꯧꯥꯎꯋꯦꯕ ꯑꯗꯨ ꯂꯧꯔꯒ ꯂꯣꯏ ꯂꯣꯏꯈ꯭ꯔ ꯂꯣꯏꯗꯤ ꯂꯣꯏꯈ꯭ꯔꯕꯅꯤ ꯍꯥꯏꯌꯦ ꯑꯩꯌꯨꯠ ꯂꯥꯛꯑꯣ ꯍꯥꯏ ꯑꯗꯨꯣ ꯂꯣꯏꯈ꯭ꯔꯗꯤ ꯂꯧꯅꯤꯡꯉꯦ ꯍꯧꯖꯤꯛ ꯃꯣꯠꯄꯒꯨꯝꯕ ꯁꯨꯅꯤꯡꯉꯥꯏ ꯂꯩꯔꯗꯤ ꯁ ꯁꯨ ꯊꯣꯛꯣꯛꯄ ꯑꯥꯏꯔꯟ ꯇꯧꯅꯤꯡꯉꯥꯏ ꯂꯩꯔꯗꯤ ꯇ ꯑꯗꯨ ꯇꯧꯅꯤꯡꯉꯥꯏ ꯍꯧꯖꯤꯛ ꯂꯧꯅꯤꯡꯉꯦ ꯍꯥꯏꯔꯒ ꯑꯩꯡꯌꯛ ꯕꯖꯥꯔ ꯕꯖꯥꯔ ꯑꯁ ꯍꯧꯖꯤꯛꯇꯤ ꯊꯣꯛꯄ ꯇꯟꯈ꯭ꯔꯦ ꯍꯌꯦꯡ ꯌꯨꯗꯅ ꯂꯥꯛꯑꯣ ꯍꯥꯏ ꯑꯗꯨꯣ ꯌꯨꯗ ꯆꯠꯂꯦ ꯑꯗꯨꯒ ꯍꯪꯗꯦ
ꯎꯝ
ꯑꯗꯨ ꯀꯣꯜꯗꯧꯔꯒ ꯃꯥꯒꯤ ꯐꯣꯟ ꯁ꯭ꯋꯤꯁ ꯑꯣꯐ ꯇꯧꯕ ꯃꯥꯜꯂ ꯦ ꯅ ꯣꯠ ꯔꯤ ꯆꯤꯕꯟ ꯍꯥꯏꯌ ꯦꯕ
ꯑꯣ
ꯑꯣ ꯐꯣꯔꯤꯠ ꯇꯨꯕ ꯂꯣꯏꯗꯔꯤꯌ ꯦ ꯃꯥꯕꯨ ꯑꯗꯨꯗꯤ ꯗ꯭ꯔꯦꯁꯁꯤꯗ ꯗ꯭ꯔꯦꯁꯅ ꯆꯠꯈ꯭ꯔꯣ ꯍꯥꯏꯔꯒ ꯐꯁꯨꯅꯦꯗꯤ ꯑꯗꯨꯗꯤ ꯇꯟꯅ ꯀꯥꯔꯒꯦ ꯍꯥꯏꯌꯦ
ꯑꯣ
ꯀꯔꯤꯁꯨ ꯅꯠꯇꯦ ꯍꯧꯖꯤꯛ ꯑꯩꯈꯣꯏ ꯐ꯭ꯔꯦꯁꯔꯁ ꯈꯣꯏꯗꯤ ꯑꯍꯜ ꯍꯞꯇꯥꯗꯤꯐꯥꯎ ꯍꯥꯗ꯭ꯔꯁꯨ ꯌꯥꯕꯅꯦ ꯍꯥꯏꯔꯒ ꯆꯗ ꯆꯨꯁꯨ ꯂꯩꯇ ꯆ ꯍꯥꯏ ꯗꯒꯤ ꯇꯣꯡ꯭ꯔꯣ ꯍꯔꯒ ꯇꯣꯛꯑꯦ ꯇꯣꯛꯑꯦ ꯇ ꯣꯛꯑꯦꯗꯤ ꯍꯥꯏꯦ
ꯀꯔꯤ ꯂꯩꯇꯦ ꯍꯥꯏꯕ
ꯆꯨꯁ
ꯑꯣ ꯃꯥ ꯆꯨꯁꯨ ꯃꯥꯒꯤ ꯗ꯭ꯔꯦꯁꯁꯤꯡꯁꯤ ꯃꯈꯥ ꯑꯁꯣꯨꯝꯗ ꯂꯩꯈ꯭ꯔꯕꯅꯤꯅꯦ ꯑꯗꯣ
ꯎꯝ
ꯀꯩꯁꯨ ꯑꯗꯨꯒ ꯌꯨꯝꯗꯁꯨ ꯃꯥꯒꯤ ꯂꯣꯡꯄꯦꯟ ꯑꯅꯤ ꯑꯍꯨꯝꯁꯨ ꯄꯣꯠꯇ꯭ꯔꯒ ꯊꯝꯕꯗꯨ ꯎꯌꯦꯅꯦ ꯀꯔꯤ ꯄꯨꯗꯕ꯭ꯔꯣ ꯀꯣ ꯂꯩꯇꯦ ꯍꯥꯏꯔꯒꯣ ꯀꯔꯤꯁꯨ ꯄꯨꯔꯝꯃꯣꯏ
ꯄꯝꯗꯦ ꯑꯗꯨꯝ ꯑꯗꯨ ꯂꯩ ꯣꯡꯄꯦꯟꯒꯨꯝꯕꯗꯤ ꯑꯗꯨ ꯑꯩꯒꯤ ꯇꯣꯡꯈ꯭ꯔꯣꯅ ꯍꯥꯏꯔꯒ ꯑꯩ ꯇꯣꯡꯅꯤꯡꯗꯦ ꯆꯥꯎꯔ ꯆꯧꯔꯨꯔꯒ ꯇꯣꯡꯅꯤꯡꯗꯦ ꯍꯥꯏ ꯑꯗꯨꯕꯨ ꯍ ꯣꯏꯗ ꯃꯣꯏ ꯀꯩꯅꯅꯁꯨ ꯀꯏꯗ꯭ꯔꯗꯤ ꯀꯥꯁ ꯀ ꯀꯥ ꯀꯥ ꯑꯗꯨ ꯀꯥꯗ꯭ꯔꯁꯨ ꯌꯥꯗ ꯀꯔꯤꯁꯨ ꯅꯠꯇꯦ ꯀ꯭ꯂꯥꯁ ꯍꯧꯖꯤꯛ ꯀ꯭ꯂꯥꯁ ꯍꯧꯖꯤꯛꯗꯤ ꯂ ꯊ ꯐꯖꯟ ꯂꯅ ꯍꯠꯇꯌꯥ ꯀꯍꯪꯒꯅꯨꯍ ꯍꯧ ꯀꯣꯗꯦ ꯄꯟ ꯌꯦꯟꯒꯂꯦ ꯏꯕꯅꯤ
ꯑ ꯎ ꯈꯪ꯭ꯔꯦ ꯅꯤꯡꯃꯒꯤ ꯍꯤꯔꯟꯁꯨ ꯄꯨꯗꯦ ꯃꯥꯒꯤ ꯁꯨ ꯁꯨꯡ ꯑꯁ ꯣꯡꯗ ꯂꯩꯕꯅꯤ ꯅ ꯄꯨꯔꯥꯑꯣ ꯍ ꯍꯥꯏꯕꯅꯦꯕ
ꯎꯝ
ꯏꯟꯎ ꯅꯨꯄꯥꯒꯨꯅ ꯑꯩꯒꯤ ꯕꯩꯗꯤ ꯀꯔꯤꯁꯨ ꯆꯟꯗ꯭ꯔꯦ ꯃꯥꯒꯤꯕꯩꯗ ꯆꯟꯗꯦ ꯆꯟꯗꯦ ꯍꯥꯏꯌꯦ ꯍꯥꯏꯗꯤ ꯌꯦꯡꯍꯧꯗꯕ ꯌꯨꯝꯗ ꯂꯩꯔꯤꯉꯩꯗ ꯑꯝ ꯊꯀꯥ ꯑꯋꯥ ꯆꯥꯕꯤ ꯂꯣꯂ ꯀꯥꯔꯝ ꯇꯧꯗꯨꯗꯤ ꯃꯥꯏꯒꯤꯕꯩꯇ ꯀꯩꯅꯣ ꯐ꯭ꯂꯦꯠꯇ ꯀꯩꯅꯣ ꯇꯧꯔ ꯂꯩꯔꯝꯃꯦ ꯅꯝꯐꯨꯗ ꯍꯥꯕꯁꯨ ꯌꯥꯕꯗꯣ ꯑꯅꯤ ꯄꯨꯕ ꯌꯥꯗꯕ꯭ꯔꯥ ꯑꯗꯨ ꯐꯨꯔꯤꯠꯇꯨ ꯐꯨꯔꯤꯠꯇꯨ ꯑꯩꯈꯣꯏꯅ ꯊꯕꯤꯕꯥꯗꯨ ꯊꯥꯕꯤꯗꯕ꯭ꯔꯣ
ꯊꯥꯗꯔꯤꯗ ꯉꯔꯥꯡ ꯉꯍꯥꯟ ꯊꯒꯦ ꯍꯥꯏꯔꯦꯒ ꯑꯔꯤꯗ ꯣ ꯒꯥꯔꯤꯗ ꯊꯥꯕꯗ ꯒꯥꯔꯤꯗꯨ ꯌꯧꯗ꯭ꯔꯦ ꯑ ꯂꯝꯕꯤꯗ ꯐꯠꯇꯕꯤ ꯑꯃꯨꯛ ꯍꯟꯈ꯭ꯔꯦ ꯍꯥꯏꯌꯦ
ꯂꯥꯏꯔꯤꯗꯣ
ꯒꯥꯔꯤ ꯑ ꯂꯥꯏꯔꯤꯁꯨ ꯐꯨꯔꯤꯁꯨ
ꯑꯣ ꯀꯗꯥꯏꯗ ꯀꯔꯤ ꯀꯗꯥꯏꯗ ꯌꯥꯗꯕ
ꯄꯔꯋꯥ ꯃꯊꯥꯛꯇ ꯀꯥꯔꯒꯂꯝꯕꯤ ꯒꯥꯔꯤꯗꯨ ꯌꯥꯗ꯭ꯔꯕꯤꯒꯤꯀꯣ
ꯑꯣ ꯀꯔꯤ ꯂꯝꯕꯤ ꯂꯦꯟꯁ꯭ꯂꯥꯏꯠ ꯂꯥꯛꯄꯒꯤꯔꯥ ꯀꯔꯤꯒꯤ
ꯑꯄꯥ
ꯑꯣ ꯑꯣ ꯑꯣ
ꯒꯥꯔꯤꯅ ꯕꯦꯔꯥ ꯇꯧꯕꯒꯤ ꯍꯟꯈ꯭ꯔꯦ ꯍꯥꯏꯌꯦ
ꯑꯥ
ꯑꯗꯨꯒꯤ ꯎꯝ ꯌꯥꯎꯗ꯭ꯔꯦ
ꯖꯤꯞꯁꯤꯗꯨꯔꯣ
ꯑꯗꯗꯣ ꯈꯔ ꯃꯒꯔꯔꯤꯔ ꯁꯦ ꯄ ꯑ ꯀꯩꯅꯣꯒꯤꯅꯦ ꯄꯑꯣꯣꯟꯒꯤꯅꯤ ꯒꯥꯔꯤꯗꯤ
ꯑꯥ
ꯍꯋꯥꯣꯟꯒꯤ ꯄꯤꯛꯞꯅꯦ ꯑꯥ ꯎꯝ ꯄꯔꯋꯥꯟꯗ ꯑꯗꯨ ꯄꯔꯋꯥꯟꯒꯤ ꯃꯤꯌꯥꯝ ꯃꯊꯇ ꯈ꯭ꯋꯥꯏꯩ ꯃꯊꯥꯇ ꯂꯩꯕꯗꯣ ꯅꯨꯄꯤ ꯑꯅꯤ ꯂꯣꯟꯕꯗꯣ ꯅꯨꯄꯤ ꯊꯤꯈ꯭ꯔꯦ ꯅꯨꯄꯤ ꯅꯨꯄꯤ ꯊꯤꯈ꯭ꯔꯕꯒꯤ ꯅꯨꯄꯤ ꯇꯧꯕꯗꯣ
ꯍ ꯍ ꯍ ꯍꯣꯏ ꯗꯗꯥꯥꯏꯗꯒꯤ ꯃꯥꯥꯏ ꯒꯥꯔꯤꯗꯤ ꯑꯣꯏꯔꯣꯏ ꯑ ꯇꯅꯦ ꯃꯥꯏꯒꯔꯤꯗꯤ ꯁꯨꯌꯥ ꯌꯥꯗ ꯎꯝ
ꯔꯤꯀꯜꯗ ꯆꯠꯂꯒ ꯌꯥꯗꯕꯒꯤ ꯈꯟꯗ꯭ꯔꯦ ꯍꯥꯏꯕ
ꯑꯣ ꯑꯗꯨ ꯂꯩꯔꯗꯤ ꯑꯃꯨꯛ ꯀꯗꯥꯏ ꯊꯝꯕ ꯑꯃꯨꯛ ꯃꯥꯡꯍ